ꯑ ꯇꯥꯏꯌꯦ
ꯇꯥꯕ꯭ꯔꯣ
ꯍꯣꯏ
ꯉꯔꯤꯕ꯭ꯔꯣ
ꯅꯨꯡꯉꯥꯏꯔꯤꯌꯦ ꯅꯪꯗꯤ
ꯅꯨꯉꯥꯏꯔꯤꯌꯦ ꯆꯥꯛ ꯆꯥꯔꯕꯣ
ꯁꯣꯏ ꯆꯔꯦ
ꯑ ꯀꯔꯤꯦꯟ ꯆꯪꯖꯕ꯭ꯔꯣ
ꯀꯪꯁꯋꯥꯏꯒ ꯑ ꯁꯒꯔꯤ ꯀꯪꯁꯋꯥꯏꯒ ꯑꯩꯅ ꯎꯝ ꯁꯣꯏꯕꯨꯝ ꯁꯣꯏꯕꯨꯝꯒ ꯑꯂꯨꯒ ꯏꯔꯣꯟꯕꯒ ꯉꯥ ꯊꯣꯡꯕꯒ ꯆꯥꯏꯌꯦ
ꯑꯣ ꯌꯥꯝ ꯍꯥꯎꯅ ꯆꯥꯏꯅꯦ ꯃꯩꯊꯤꯟ ꯌꯥꯝ ꯊꯣꯡꯅ ꯆꯥꯏꯅꯦꯀꯣ ꯌꯥꯝ ꯁꯦꯝꯂꯒ ꯆꯥꯏꯌꯦ ꯑꯣ ꯉ ꯁꯤ ꯀꯔꯤ ꯑꯣ ꯉꯁꯤ ꯀꯔꯤ ꯏꯁꯄꯤꯁꯦꯜ ꯂꯩꯕ꯭ꯔꯣ
ꯂꯩꯣꯏꯇꯗ
ꯑ ꯑꯗꯨꯗꯤ ꯌꯥꯝꯁꯥꯏꯅ ꯑꯩꯈꯣꯏꯗꯤ ꯑꯩꯈꯣꯏꯁꯨ ꯎꯁꯣꯏ ꯆꯥꯏ ꯎꯁꯣꯏ ꯃꯣꯔꯣꯛ ꯃꯦꯂꯥ ꯆꯥꯏꯑ ꯀꯥꯡꯁꯣꯏ ꯑꯃ ꯗꯥꯜ ꯑꯃ ꯎꯝ ꯄꯨꯁꯨꯗꯨ ꯍꯥꯎꯋꯦ ꯍꯧꯖꯤꯛꯀꯥꯟꯗꯨꯀꯣ
ꯍꯣꯏ ꯑꯩꯗꯤ ꯎꯁꯣꯏ ꯌꯥꯝ ꯄꯥꯝꯃꯦ
ꯑꯎ ꯍꯣꯏ ꯑꯗꯨꯝ ꯍꯧꯋꯦ ꯎꯁꯣꯏꯁꯦ ꯌꯥꯝ ꯆꯥꯔꯗꯤ ꯍꯧꯔꯣꯏ ꯑꯗꯣ ꯍꯧꯖꯤꯛꯀꯥꯟꯗꯤ ꯌꯥꯝ ꯀꯨꯏꯗ꯭ꯔꯦꯗꯅ
ꯍꯣꯏ ꯍꯧꯖꯤꯛ ꯎꯝ ꯍꯧꯖꯤꯛꯇꯤ ꯌꯥꯝꯅꯁꯨ ꯇꯥꯡꯕꯅꯦ
ꯍꯣꯏ ꯈꯔ ꯇꯥꯡꯈꯤꯕ
ꯎꯝ ꯆꯥꯃꯒꯤ ꯎꯝ ꯃꯔꯤ ꯆꯥꯝꯃꯒꯤ ꯇꯔꯨꯛ ꯇꯧꯋꯦ ꯍꯥꯏꯌꯦ ꯑꯩꯈꯣꯏꯔꯣꯝꯗꯗꯤ
ꯑꯣ ꯍꯣꯏ ꯇꯔꯨꯛ ꯂꯥ ꯃꯉꯥꯔ ꯇꯧꯕꯅꯤ ꯑꯩꯁꯨ ꯈ ꯑꯗꯨꯃꯥꯏꯅ ꯑꯣꯏꯕ ꯃꯥꯜꯂꯦ ꯍꯥ ꯍꯥꯎꯕꯈꯣꯏꯁꯨ ꯂꯩꯌꯦꯗꯅ ꯑꯗꯨꯗꯣ ꯅꯍꯥꯟ ꯇꯔꯨꯛ ꯂꯥ ꯄꯤꯕꯗꯤ ꯄꯤꯕꯅꯦ ꯎꯁꯣꯏ ꯍꯧꯔꯒ ꯎꯁꯣꯏ ꯍꯥꯏꯔꯒ ꯑꯃ ꯈꯥꯗꯕꯁꯤꯡꯗꯨ ꯆꯤꯡꯒꯤ ꯍꯥꯏ꯭ꯕꯔ ꯆꯤꯡꯒꯤ ꯑꯩꯈꯣꯏꯗꯣ ꯑꯗꯨ ꯐꯪꯉꯦꯕ ꯍꯧꯖꯤꯛꯀꯥꯟ ꯎꯝ ꯎꯝ
ꯅꯪꯗꯤ ꯅꯪꯗꯤ ꯀꯩꯗꯧꯔꯒ ꯂꯩꯕ꯭ꯔꯣ
ꯑꯩꯗꯤ ꯑꯩ ꯑꯗꯨꯝ ꯃꯁꯥꯒꯤ ꯈꯔ ꯑꯗꯨꯝ ꯕꯤꯖꯤꯅꯦꯁ ꯀꯨꯝꯕ ꯇꯧꯖꯔꯦ ꯑꯗꯨꯝ ꯗꯦꯠꯀꯤ ꯄꯥꯂꯔ ꯍꯥꯡꯉꯦꯕ
ꯑꯣ
ꯂꯥꯑꯣ ꯐꯥꯜ
ꯑꯩ ꯑꯩꯕꯨ ꯀꯦꯕꯤꯌꯨꯗꯅ
ꯀꯦꯕꯤꯒꯦ ꯂꯥꯛꯑꯣ ꯑꯩꯈꯣꯏꯒꯤꯗꯤ ꯌꯥꯝ ꯀꯩꯅꯣ ꯇꯧꯕ ꯅꯠꯇꯦꯗ ꯌꯥꯝ ꯆꯥꯎꯔꯒ ꯌꯥꯝ ꯍꯥꯡꯕ ꯅꯠꯇꯦꯗ ꯑꯗꯨꯝ ꯒꯥꯂꯤꯗ ꯈꯔ ꯃꯆꯥ ꯍꯥꯡꯕꯅꯤꯗ ꯅꯣꯡꯃ ꯅꯣꯡꯃꯒꯤꯇꯧꯗꯨ ꯅꯣꯡꯃ ꯅꯣꯡ ꯃꯥꯒꯤ ꯑꯗꯨꯝ ꯇꯥꯟꯕꯅꯦꯗ
ꯑꯣ ꯑꯩꯒꯤ ꯃꯥꯏ ꯑꯩꯒꯤ ꯃꯥꯏꯁꯤꯀꯣ
ꯎꯝ
ꯑꯩꯒꯤ ꯃꯥꯏꯁꯦ ꯎꯔꯤꯡ ꯊꯨꯡꯉꯦ ꯑꯗꯨꯒꯤ ꯎꯔꯤꯡꯒꯤ ꯍꯤꯗꯥꯛꯀꯤ ꯄꯥꯝꯃꯤꯅꯦ ꯑꯩꯗꯤ ꯑꯁ ꯎꯔꯤꯡꯁꯦ ꯑꯗꯨꯝ ꯊꯣꯛꯄ ꯑꯗꯨꯒ ꯗꯥꯛ ꯁꯄꯣꯠ ꯂꯩꯕꯀꯣ
ꯎꯝ ꯅꯪꯁꯦ ꯆꯍꯤ ꯀꯌꯥ ꯑꯣꯏꯔꯕ
ꯆꯍꯤ ꯇ꯭ꯋꯦꯟꯇꯤ ꯐꯣꯔ ꯁꯨꯔꯦ
ꯑꯣ ꯅꯪ ꯗꯣꯛꯇꯔꯒꯤꯒꯨꯝꯕ ꯌꯥꯔꯕꯣ
ꯗꯣꯛꯇꯔ ꯌꯦꯡꯗꯔꯤꯗ
ꯑꯣ ꯗꯣꯛꯇꯔ ꯌꯥꯡꯗ꯭ꯔꯗꯤ ꯌꯥꯏꯌꯦ ꯗꯣꯛꯇꯔ ꯌꯥꯡꯈ꯭ꯔꯗꯤ
ꯍꯣꯏ
ꯀꯩꯅꯣ ꯈꯔ ꯁꯀꯤꯟꯒꯨꯝꯕꯁꯦ ꯑꯗꯨꯝ ꯁꯦꯟꯁꯤꯇꯤꯞ ꯑꯣꯏꯔꯛꯄꯒꯤꯀꯣ ꯑꯈꯣꯏꯅ ꯌꯥꯝ ꯀꯩꯅꯣ ꯇꯧꯔꯁꯨ ꯈꯔ ꯂꯨꯕ ꯍꯥꯏꯕ ꯇꯥꯔꯦ ꯑꯗꯨ ꯗꯣꯛꯇꯔ ꯌꯥꯡꯗ꯭ꯔꯗꯤ ꯗꯨꯅ ꯌꯥꯒꯅꯤ ꯑꯩꯕꯨ ꯅꯪ ꯋꯥꯆꯞꯇꯩ ꯑꯩ ꯄꯨꯔꯝ ꯃꯦꯁꯦꯁ ꯊꯥꯔꯛꯑꯣ ꯑꯩ ꯅꯪ ꯑꯗꯨꯝ ꯅꯪ ꯆꯤꯡꯗ ꯂꯩꯕ꯭ꯔꯥ ꯇꯝꯄꯥꯛꯇ ꯂꯩꯕ꯭ꯔꯣ
ꯑꯩꯗꯤ ꯑꯗꯨꯝ ꯄꯪꯂꯩꯗ ꯂꯩꯌꯦ ꯀꯣꯏꯆꯠ ꯆꯠꯂꯒ ꯑꯗꯨꯝ ꯂꯩꯌꯦ
ꯑꯣ ꯑꯗꯨ ꯑꯩꯈꯣꯏ ꯑꯗꯨꯝ ꯋꯥꯆꯞꯇ ꯀꯩꯅꯣ ꯇꯧꯅꯁꯤꯅꯦ ꯇ꯭ꯔꯤꯠꯃꯦꯟ ꯂꯩꯕꯗꯤ ꯂꯩ ꯂꯩꯌꯦ ꯑꯗꯨꯝ ꯑꯣꯖꯣꯟꯒꯤꯀꯣ ꯑꯗꯨ ꯑꯣ ꯑꯗꯨꯝ ꯎꯔꯤꯡꯒꯤ ꯑꯗꯨꯝ ꯍꯥꯏꯕꯗꯤ ꯌꯥꯝ ꯑꯍꯥꯟꯕ ꯑꯣꯏꯗ꯭ꯔꯗꯤ ꯅꯣꯏꯒꯤ ꯃꯇꯝ ꯁꯤꯒꯨꯝꯕꯗ ꯊꯣꯛꯄ ꯃꯇꯝꯅꯤꯕ ꯑꯗꯨꯝ ꯊꯣꯛꯄ ꯃꯇꯝ ꯑꯣꯏꯕꯩꯅꯤꯅ ꯑꯗꯨꯒꯨꯝꯕꯗꯤ ꯑꯣꯏꯕꯣ ꯍꯥꯏꯕꯗꯤ ꯀꯅꯥꯒꯨꯝꯕ ꯌꯥꯝ ꯊꯒ ꯀꯩꯅꯣ ꯗꯣꯛꯇꯔꯒꯨꯝꯕ ꯌꯥꯡꯈ꯭ꯔꯕ ꯀꯩꯅꯣ ꯇꯧꯈ꯭ꯔꯕꯗꯤ ꯈꯔ ꯂꯨꯑꯦꯕ ꯅꯠꯇ꯭ꯔꯒ ꯅꯣꯏꯒꯤ ꯑꯩꯠꯁꯀꯤ ꯁꯞꯇ ꯊꯣꯛꯄꯁꯤꯡꯗꯤ ꯃꯇꯥꯝꯗꯣ ꯍꯥꯏꯕꯗꯤ ꯑꯦꯖꯀꯤ ꯃꯇꯥꯝꯒꯤ ꯊꯣꯛꯄꯗꯤ ꯌꯥꯝ ꯏꯖꯤ ꯑꯣꯏꯌꯦꯕꯀꯣ ꯑꯗꯨ ꯕ꯭ꯂꯦꯛꯀꯦꯠꯁꯀꯨꯝꯕꯗꯤ ꯑꯩꯅꯁꯨ ꯐꯦꯁꯤꯌꯦꯜ ꯇꯧꯔꯒ ꯇ꯭ꯔꯤꯠꯃꯦꯟ ꯇꯧꯔꯒ ꯀ ꯂꯣꯏꯅ ꯔꯤꯃꯨꯚ ꯇꯧꯕꯤꯕꯅꯦꯕ ꯂꯒꯦꯖꯀꯨꯝꯕꯗꯤꯀꯣ ꯑꯗꯨꯒꯤ ꯃꯇꯨꯡꯗ ꯅꯪꯕꯨ ꯇ꯭ꯔꯤꯠꯃꯦꯟ ꯅꯪꯒꯤ ꯌꯨꯁ ꯇꯧꯅꯤꯡꯉꯥꯏꯗꯨ ꯑꯗꯨ ꯑꯩꯅ ꯍꯥꯏꯔꯛꯀꯦꯕ ꯅꯪꯅ ꯌꯨꯁ ꯇꯧꯅꯤꯡꯉꯥꯏꯗꯣ ꯍꯥꯏꯕꯗꯤ ꯑꯩꯅ ꯍꯥꯏꯒꯦ ꯇꯧꯕꯁꯦ ꯌꯥꯝ ꯄꯩꯁꯥ ꯌꯥꯝ ꯆꯥꯡꯒꯦ ꯇꯧꯕ ꯋꯥꯔꯤ ꯅꯠꯇꯦꯗ ꯍꯥꯏꯕꯗꯤ ꯐꯦꯁ ꯋꯥꯁꯇꯨ ꯄꯤꯒꯅꯤ ꯑꯗꯨꯒ ꯁꯟꯁꯀ꯭ꯔꯤꯟꯗꯤ ꯑꯗꯨꯝ ꯅꯪꯅ ꯃꯁꯥꯅ ꯌꯨꯁ ꯇꯧꯔꯒ ꯅꯪꯅ ꯄꯥꯝꯖꯕꯗꯨ ꯇꯧꯕ ꯌꯥꯔꯦ ꯑꯗꯨꯒꯤ ꯃꯇꯨꯡꯗ ꯑꯩꯅ ꯇꯣꯔ ꯅꯥꯔꯒ ꯐꯦꯁ ꯋꯥꯁ ꯄꯤꯈ꯭ꯔꯅꯤ ꯑꯗꯨꯗ ꯑꯗꯨꯝ ꯐꯔꯕꯅꯤꯗ
ꯑꯣ
ꯐꯕ ꯌꯥꯝ ꯂꯩꯌꯦꯗ ꯑꯩꯈꯣꯏꯅ ꯁ꯭ꯀꯤꯟꯒꯤ ꯑꯩꯈꯣꯏꯒꯤ ꯁ꯭ꯀꯤꯟ ꯇꯥꯏꯞꯁꯦ ꯀꯔꯝꯕꯔꯥ ꯍꯥꯏꯅ ꯈꯪꯗꯕꯀꯣ ꯑꯗꯨꯒꯤ ꯀ ꯅ ꯑꯣꯏꯅ ꯄꯪꯁꯤꯟ ꯁꯤꯟꯖꯤꯟꯅꯕꯗꯁꯨ ꯂꯥꯛꯑꯦꯕ ꯑꯗꯨꯒ ꯃꯦꯟꯗꯤ ꯑꯩꯈꯣꯏꯒꯤ ꯑꯣꯄꯦꯟ ꯄꯣꯁ ꯂꯩꯕꯗ ꯃꯣꯠ ꯄ ꯅꯨꯡꯊꯤꯟꯒꯨꯝꯕꯗ ꯃꯣꯠ ꯄꯠ ꯆꯪꯉꯦꯕ ꯑꯗꯨꯗ ꯑꯩꯈꯣꯏꯅ ꯅꯨꯡꯗꯥꯡꯒꯨꯝꯕꯗ ꯐꯖꯅ ꯇꯛꯇꯕ ꯐꯖꯅ ꯀ꯭ꯂꯤꯟ ꯇꯧꯗꯕ ꯑꯗꯨ ꯑꯣꯏꯔꯗꯤ ꯑꯩꯈꯣꯏꯒꯤ ꯑꯣꯄꯦꯟ ꯄꯣꯁꯇ ꯃꯣꯠꯄ ꯆꯪꯕꯗꯣ ꯑꯗꯨꯅ ꯕ꯭ꯂꯦꯛꯀꯦꯠꯁ ꯑꯣꯟꯕꯅꯦꯕꯀꯣ ꯑꯗꯨ ꯅꯪꯅ ꯇꯥꯏꯀꯣ
ꯍꯣꯏ ꯇꯥꯏ
ꯇꯥꯕ꯭ꯔꯣ
ꯇꯌꯦ ꯇꯌꯦ ꯇꯌꯦ
ꯍꯜꯂꯣ
ꯇꯌꯦ
ꯑꯗꯨꯝ ꯄꯥꯏꯌꯦ ꯑꯗꯨꯝ ꯍꯥꯏꯌꯣ
ꯑ ꯀꯃꯥꯏ ꯀꯥꯏꯗ ꯅ ꯂꯣ ꯄꯗ ꯅ ꯍꯜꯂꯣ
ꯍꯣꯏ ꯇꯥꯏꯌꯦꯕ
ꯆ ꯀ ꯊꯣ
ꯇꯥꯏꯌꯦ ꯑꯗꯨꯝ ꯍꯥꯏꯔꯛꯑꯣ ꯅꯪ ꯅꯪꯒꯤ ꯈꯣꯟꯖꯦꯜ ꯇꯥꯏꯌꯦꯕ
ꯇꯥꯗ꯭ꯔꯣ ꯅꯪꯒꯤ ꯈꯨꯟꯆꯦꯗꯤ ꯑꯗꯨꯝ ꯇꯥꯏꯑꯌꯦ
ꯍꯜꯂꯣ
ꯇꯥꯌꯦ ꯇꯥꯌꯦ ꯇꯥꯏꯕ ꯇꯥꯗ꯭ꯔꯣ ꯍꯂꯣ ꯍꯜꯂꯣ ꯇꯥꯗ꯭ꯔꯣ
ꯇꯥꯗ꯭ꯔꯦꯀꯣ ꯍꯜꯂꯣ
ꯇꯥꯏꯌꯦ ꯇꯌꯦ
ꯂꯅ ꯂꯅ
ꯇꯥꯏꯌꯦ ꯍꯥꯏꯕ